ꯇꯥꯔꯕ
ꯑꯥꯎ ꯇꯥꯏ ꯑꯃꯨꯛ ꯌꯥꯗꯕꯒꯤ ꯃꯊꯟꯇ ꯀꯩꯅꯣ ꯇꯧꯔꯔꯕꯅꯦꯕ ꯄꯁꯤꯂꯨꯔꯕꯅꯦꯕ ꯑꯗꯨꯒ ꯑꯃꯨꯛ ꯑꯩꯅ ꯑꯃꯨꯛ ꯄꯦꯟꯁꯤꯜꯗꯨꯗ ꯆꯪꯉꯒ ꯇꯧꯔꯀꯥꯟꯗ ꯌꯥꯔꯛꯑꯦ
ꯎꯝ ꯍꯦꯛꯇꯤ ꯍꯦꯛꯇ ꯇꯧꯋꯦ ꯁꯣꯝ ꯀꯥꯟꯁꯦ ꯁꯨꯝꯝ ꯃꯤ ꯑꯌꯥꯝꯕ ꯇꯧꯗꯅꯕ ꯃꯇꯝ ꯑꯣꯏꯔꯝꯅꯤꯌꯦ
ꯍꯣꯏ ꯑꯗꯨꯝꯕ ꯑꯣꯏꯕꯒꯤ ꯃꯥꯂꯦꯁꯦ ꯎꯝ ꯆꯤꯁꯨ ꯆꯤꯉꯗ ꯀꯣ ꯌꯥꯝ ꯂꯥꯡ ꯍꯥꯏꯗꯤ ꯏꯃꯨꯡꯁꯤꯅ ꯂꯥꯡꯕꯒꯤ ꯇꯧꯕ ꯌꯥꯗꯕꯁꯨ ꯂꯩꯔꯝꯗꯣꯏꯗꯨꯗ
ꯎꯝ
ꯑꯗꯨꯝ ꯆꯛꯁꯨ ꯆꯤꯛꯅꯔꯛꯄꯒꯤ ꯇꯥꯟꯖꯥꯁꯤ ꯑꯗꯨꯒꯤ ꯑꯣꯏꯔꯦ
ꯎꯝ
ꯍꯥꯏꯗꯤ ꯁꯨꯝ ꯁꯥꯏꯕꯔꯗꯨ ꯀꯩꯅꯣ ꯇꯧꯅꯕꯗꯣ ꯕꯤꯖꯤ ꯇꯧ ꯂꯩꯅꯕꯗꯣ ꯎꯝ ꯑꯗꯨꯒꯤ ꯑꯗꯨꯗ ꯀꯔꯤ ꯑꯣꯏꯅꯣ ꯑꯩꯈꯣꯏꯅꯤꯅ ꯉꯁꯥꯏ ꯁꯥꯔꯝꯕꯗꯨꯕꯣ
ꯇꯥꯎ ꯇꯥꯎꯈꯔꯦ
ꯑꯁꯀꯒ ꯋꯥꯔꯤꯗꯤ ꯌꯥꯝꯅ ꯍꯥꯏꯗꯤ ꯅꯨꯡꯉꯥꯏꯃꯟꯈꯤꯕꯗꯣ
ꯎꯝ
ꯀ ꯅꯦ ꯀꯔꯤꯅꯉꯥꯏ ꯃꯒꯦꯕ ꯀꯥꯎꯒꯤ ꯥꯏ ꯇꯔ꯫
ꯑꯩ ꯅꯍꯥꯟ ꯅꯉꯣꯟꯗ ꯊꯥꯒꯦꯗꯣ ꯍꯥꯏꯈꯤꯕ꯭ꯔꯥ
ꯊꯥ ꯍꯥꯏꯗꯤ ꯊꯥ ꯀꯩ ꯀꯅ
ꯍꯔꯥꯡ ꯅꯍꯜꯂ ꯑ ꯃꯥ ꯊꯥꯗꯣ ꯆꯍꯤ ꯆꯍꯨꯝ ꯌꯃꯨꯒ ꯊꯣꯛꯑꯦ ꯇꯧꯕꯦ ꯍꯥꯏꯈꯤꯕꯗꯣ ꯑꯥꯎ
ꯍꯔꯤ
ꯍꯥꯏꯗ ꯅꯍꯥꯟ ꯄꯨꯔꯅꯤꯅꯤꯃꯥ ꯅꯨꯃꯤꯠꯇꯣ
ꯄꯨꯔꯅꯤꯃꯥꯁ ꯑꯅꯤ ꯁꯣꯏꯗꯅ ꯍꯥꯏꯕꯒꯤꯗꯤ ꯇꯥꯡꯛ ꯃꯥꯄꯟꯁꯨꯨ ꯇꯥꯏ ꯑꯗꯨꯒ ꯇꯥꯡꯟꯁꯨꯥꯏ
ꯀꯟꯗꯥꯗ
ꯑꯥ ꯑꯔ ꯏꯕꯗꯣ
ꯑꯗꯨꯏ ꯅꯨꯃꯤꯠꯀꯤ ꯊꯥꯗꯨꯀꯣ ꯅꯍꯥꯟ ꯑꯩꯅ ꯐꯣꯇꯣ ꯀꯥꯞꯄ ꯑꯣꯏꯔꯁꯨ ꯂꯩꯕꯅꯦꯕ ꯑꯗꯨꯝ ꯄꯨꯔꯅꯤꯃꯥꯃꯤꯀꯩꯁꯤ ꯊꯥꯁꯦ ꯔꯥꯎꯟ ꯑꯗꯨꯝ ꯑꯣꯏꯗꯅ
ꯍ
ꯅꯨꯃꯤꯠꯇꯨꯗꯤ ꯔꯥꯎꯟ ꯑꯣꯏꯗꯣꯏꯅꯦꯕ ꯈꯔ ꯆꯞꯂꯞ ꯇꯧꯔꯒ ꯇꯪꯈꯥꯏ ꯇꯥꯕ ꯅꯠꯇ꯭ꯔꯁꯨ ꯈꯤꯇꯪ ꯆꯞꯂꯞ ꯇꯧꯕꯗꯣ ꯇꯧꯕꯅꯦꯕꯀꯣ ꯑꯗꯣ ꯑꯗꯨꯝ ꯑꯩꯈꯣꯏ ꯁꯤꯗ ꯐꯖꯅ ꯎꯗꯕ ꯑꯣꯏꯔꯝꯕꯕꯨꯗꯤ ꯌꯥꯏ
ꯌꯦꯔꯨꯝ ꯃꯑꯣꯡꯒꯤ ꯑꯗꯨꯃꯥꯏꯅꯔꯣ
ꯌꯦꯔꯨꯝꯒꯤ ꯃꯑꯣꯡꯒꯤꯗꯤ ꯅꯠꯇꯦ ꯃꯌꯥꯏꯗ ꯈꯤꯇꯪ ꯆꯞꯁꯤꯜꯂꯛꯄꯩ ꯃꯑꯣꯡꯗ ꯇꯧꯕ
ꯑꯣ ꯑꯣ ꯑꯣ ꯑꯣ
ꯑꯗꯨꯗ ꯆꯍꯤ ꯆꯍꯨꯝꯒꯤ ꯃꯅꯨꯡꯗꯅꯦ ꯑꯃꯨ ꯑꯃꯈꯛꯇꯪ ꯊꯣꯛꯄꯅꯤ ꯍꯥꯏꯕ ꯑꯩꯁꯨ ꯐꯖꯅꯤ ꯈꯪꯗꯦꯀꯣ ꯑꯩꯈꯣꯏ ꯃꯥꯅ ꯇꯝꯃꯛꯄꯅꯦ ꯃꯤꯅ ꯍꯔꯤꯌꯥꯅꯥ
ꯑ
ꯑꯗꯣ ꯂꯥꯅꯦꯠ ꯇꯔꯨꯛꯅꯦ ꯀꯩꯅꯣꯗ ꯁꯩꯔꯣꯜꯗ ꯂꯩꯌꯦꯅ ꯍꯥꯏꯕꯅꯦꯕ
ꯑꯣ ꯑꯣꯞ ꯆꯞ ꯆꯥꯅ ꯂꯥꯏꯟ ꯁꯠꯇꯤꯡꯕ
ꯑꯥ ꯑ
ꯑ ꯑ
ꯑꯗꯨꯒ ꯊꯥ ꯄꯨꯡ ꯇꯔꯨꯛ ꯈꯛꯇ ꯑꯗꯨꯒ ꯊꯥꯗꯨꯒ ꯑꯗꯨꯃꯥꯏꯅ ꯇꯧꯋꯦꯅ ꯍꯥꯏꯕꯅꯦꯕ ꯕꯣꯔ ꯅꯤꯔꯗꯤ ꯊꯨꯡꯉꯦꯅ ꯍꯥꯏꯕꯅꯦꯕ
ꯑꯗꯣ ꯑꯩꯅꯅꯦ ꯏꯟꯁꯇꯥꯒ꯭ꯔꯥꯝ ꯈꯔ ꯄꯛ ꯎꯏꯌꯦꯕꯀꯣ
ꯑꯪ
ꯑꯗꯣ ꯑꯗꯨꯇꯉ ꯋꯥ ꯑ ꯇꯦꯁꯄꯇꯥ ꯃꯅꯥꯗ ꯏꯔꯒ ꯈꯣꯠꯂꯒ ꯃꯩ ꯊꯥꯗꯣꯛꯑꯒ ꯑꯩꯈꯣꯏꯅ ꯅꯤꯡ ꯄꯖꯕꯗꯨꯣ ꯏꯔ ꯇꯧꯒ ꯍꯥꯏꯕꯅꯦ ꯁꯤ ꯇꯧꯒꯦ ꯀꯥꯏꯅ ꯈꯜꯂꯒꯗꯤ ꯈꯟꯈꯤꯕꯅꯦ ꯕꯨ ꯑꯗꯨꯝ ꯑꯃ ꯑꯃ ꯑꯃ ꯇꯧꯔꯤꯀꯥꯟ ꯑꯗꯨꯝ ꯀꯥꯎꯕꯩ ꯇꯍꯧꯗ꯭ꯔꯦ
ꯃꯃꯥꯡ ꯑꯃꯨꯛꯅꯦ ꯑꯃ ꯇ꯭ꯋꯦꯟꯇꯤ ꯐꯣꯔꯗ ꯑꯣꯒꯁꯀꯤ ꯗꯦꯠ ꯑꯦꯗꯠꯇꯣ ꯇꯧꯅꯈꯤꯗ꯭ꯔꯥ ꯑꯦꯠ ꯑꯦꯠ ꯇꯥꯏꯌꯦꯒꯤ ꯑꯃ
ꯑ ꯇ ꯍꯧꯒꯦ
ꯑꯩꯁꯦ ꯑꯩꯈꯣꯏ ꯆꯦꯠꯅ ꯍꯥꯏꯔꯛꯑꯦꯕꯀꯣ ꯑꯗꯨꯃꯥꯏꯅ ꯇꯧꯕꯗꯣ ꯅꯤꯡꯕ ꯑ ꯊꯨꯡꯕ ꯅꯪꯁꯨ ꯍꯥꯏꯔꯞ ꯏꯔ ꯌꯦꯡꯉꯣ ꯍꯥꯏꯗꯤ ꯊꯨꯡꯕ ꯁꯨꯡꯕꯗꯨꯅ ꯑꯃꯅꯤ ꯇꯧꯔꯒꯗꯤ ꯌꯦꯡꯉꯣꯅ ꯍꯥꯏꯔꯛꯑꯦꯕꯀꯣ ꯑꯗꯩ ꯑꯍꯥꯕꯅ ꯁꯣ ꯑ ꯑꯗꯨꯦ ꯋꯥ ꯑꯣꯀꯦꯠꯇꯣꯏꯁꯦ ꯑ ꯀꯩꯅꯣ ꯇꯧꯔꯀꯥꯟꯗ ꯑꯥꯗ ꯂꯩꯀꯥꯟꯗꯅꯦꯕ ꯚꯔꯥꯗ ꯂꯩꯀꯥꯟꯗ ꯑꯗꯨ ꯏꯔꯝꯃꯦꯗꯅ ꯑꯪ ꯏꯔꯝꯃꯦꯗꯅ ꯏꯔꯝ ꯑꯣꯏꯔꯒ ꯀꯨꯏꯗꯕꯤꯗ ꯑꯩꯁꯦ ꯌꯨꯝꯗ ꯑꯃꯨꯛ ꯍꯜꯂꯛꯑꯦꯕꯀꯣ ꯃꯇꯝ ꯈꯔ ꯂꯩꯔꯝꯃꯤ ꯌꯨꯝꯗ ꯑꯗꯣ ꯍꯜꯂꯛꯀꯥꯟꯁꯤꯗ ꯌꯨꯝꯗ ꯍꯂꯛ ꯀꯥꯁ ꯀꯩꯀꯥꯁꯦ ꯎꯆꯤ ꯆꯪꯉ ꯂꯩꯔꯝꯃꯦꯕ ꯎꯆꯤꯁꯤꯅ ꯑꯂꯨꯒꯁꯨ ꯂꯣꯏ ꯆꯤꯛꯈꯥꯏꯔꯒ ꯂꯩꯔꯝꯃꯦꯕꯀꯣ ꯑꯗꯣ ꯁꯨꯝ ꯌꯨꯝꯒꯤ ꯀꯥ ꯑꯆꯧꯕ꯫ ꯎꯆꯤ ꯂꯩꯕ ꯑꯣꯏꯇꯥꯥꯔꯗꯤ ꯑꯩ ꯀꯩꯁꯨ ꯈꯜꯂꯣꯏꯕ ꯕꯥꯔꯥ꯫
ꯍꯣꯏ ꯆꯪꯐꯝ ꯑꯃ ꯂꯩꯇꯦ ꯍꯣꯏ ꯍꯣꯏ ꯍꯣꯏ
ꯁꯝꯅꯔꯀꯥꯟꯗ ꯑꯩ ꯃꯅꯨꯡꯗ ꯆꯪꯕ ꯁꯨꯛꯉꯝ ꯉꯝꯗꯦꯕ ꯈꯣꯡꯗꯨꯒ ꯀꯣꯛ ꯊꯦꯡꯖꯤꯜꯂꯛꯀꯗ꯭ꯔꯥꯅ ꯄꯥꯈꯠꯄꯗꯣ ꯎꯆꯤꯗꯨꯅ ꯕꯣꯔꯥ ꯎꯆꯤꯅꯦꯕ ꯃꯅꯥꯒ ꯏꯐꯟ ꯐꯟꯕꯗꯣ ꯑꯗꯨꯗꯩ ꯑꯩ- ꯑꯩ ꯀꯥꯗꯕ ꯑꯝꯇ ꯆꯪꯗ꯭ꯔꯦꯕꯀꯣ ꯑꯩ ꯆꯪꯕ ꯁꯨꯛꯉꯝ ꯉꯝꯃꯔꯣꯏ ꯎꯆꯤꯁꯤ ꯍꯦꯛ ꯊꯣꯛꯇ꯭ꯔꯤꯡꯈꯩ ꯁꯨꯛꯆꯪ ꯆꯪꯉꯣꯏꯅ ꯍꯥꯏꯕ ꯑꯗꯩꯗꯤ ꯑꯩꯈꯣꯏ ꯃꯄꯨꯗꯨꯅ ꯁꯨ ꯁꯨꯝ ꯅꯨꯡꯉꯥꯏꯇꯕꯩ ꯃꯣꯏ ꯍꯨꯏ ꯑꯃ ꯂꯩꯌꯦꯕ ꯍꯨꯏꯗꯣ ꯄꯨꯈꯠꯂꯛꯑꯒ ꯊꯤꯍꯟꯕꯅꯦꯕꯀꯣ ꯑꯗꯨꯝ ꯍꯨꯏ ꯍꯥꯏꯗꯨꯗꯤ ꯀꯦꯝ ꯈꯪꯕ ꯅꯠꯇꯦꯗꯅꯀꯣ ꯄꯨꯡ ꯆꯪꯗ ꯆꯪꯉ ꯍꯦꯛꯇ ꯐꯪꯅꯕꯒꯤ ꯆꯥꯡꯗ ꯊꯤꯔꯛ ꯑꯕꯅꯤꯗꯅ ꯊꯤꯔꯛꯀꯥꯟꯁꯤꯗ ꯀꯩꯅꯣ ꯇꯧꯋꯦ ꯄꯨꯜꯂꯞ ꯆꯦꯈꯥꯏꯔꯦꯕ ꯆꯦꯗꯩ ꯀꯩꯗꯩ ꯂꯥꯏꯔꯤꯛ ꯀꯩꯌꯥ ꯃꯌꯥꯝꯗꯣ ꯑꯗꯨ ꯂꯣꯏꯁꯤꯟꯕꯗ ꯍꯨꯟꯗꯣꯛꯑꯝꯗꯧ ꯃꯥꯜꯂꯦꯕ ꯀꯥꯏ ꯂꯩꯒꯤꯕꯅꯣ ꯈꯪꯗ꯭ꯔꯦ ꯀꯔꯤ- ꯀꯔꯤ ꯏꯈꯤꯕꯅꯣꯁꯨ ꯄꯨꯂꯞ ꯀꯥꯎꯋꯦ
ꯑ
ꯑꯗꯨꯝ ꯑꯍꯥꯟꯕꯅꯤꯅ ꯆꯨꯝꯕ꯭ꯔꯥ ꯀꯥꯏꯅ ꯌꯦꯡꯅꯤꯡꯕꯗꯣ
ꯍꯣꯏ -ꯍꯣꯏ ꯆꯨꯝ ꯇꯥꯔꯗꯤ -ꯆꯨꯝ ꯇꯥꯔꯗꯤ ꯍꯟꯗꯛ ꯆꯍꯤꯗꯁꯨ ꯑꯃꯨꯛ ꯇꯧꯕ ꯌꯥꯏ ꯍꯥꯏꯕ
ꯑꯪ ꯅꯍꯥꯟꯗꯒꯤ ꯁꯨꯝ ꯈꯜꯂꯒ ꯂꯥꯛꯄ ꯄꯣꯠ ꯑꯣꯏꯇꯥꯔꯗꯤ ꯑꯦ ꯑꯩ ꯁꯤꯁꯤꯃ ꯇꯧꯅꯤꯡꯉꯤ ꯈꯣꯠꯅꯤꯡꯉꯦ ꯍꯥꯏꯗꯣ ꯉꯥꯛꯇꯪꯗ ꯁꯠ ꯍꯥꯏꯖꯤꯜꯂꯀꯥꯟ ꯅꯨꯃꯤꯗꯥꯡꯗꯁꯨ ꯄꯤꯈꯤꯕꯅꯦꯕ ꯁꯤ ꯃꯇꯝ ꯂꯣꯏꯗꯣꯏꯔꯦ ꯍꯥꯏꯔꯒ ꯄ꯭ꯔꯞ- ꯄ -ꯄ ꯑꯃ ꯀꯣꯛ ꯏꯁꯤꯟꯈꯤꯕꯅꯦ ꯐꯖꯅꯁꯨ ꯈꯜꯂꯧꯗꯕꯒꯤ ꯅꯤꯡꯁꯤꯡꯗꯕꯗꯣ
ꯑ -ꯑ ꯑꯗꯨꯝ ꯍꯥꯏꯗꯤ ꯑꯗꯨꯝ ꯑꯒꯁ ꯇꯨ ꯑꯦꯠ -ꯑꯦꯠ ꯑꯗꯨꯝ ꯇꯥꯏꯗꯅ ꯑꯣ ꯑꯗꯨꯝ ꯇꯧꯕ ꯌꯥꯕ꯭ꯔꯣ
ꯅꯠꯇꯦ ꯀꯩꯅꯣꯗ ꯇꯨ ꯊꯥꯎꯖꯟ ꯇ꯭ꯋꯦꯟꯇꯤ ꯐꯣꯔꯗꯅꯦꯕ ꯇ꯭ꯋꯦꯟꯇꯤ ꯐꯣꯔꯗꯣ ꯄ꯭ꯂꯁ ꯇꯧꯔꯀꯥꯟꯗ ꯑꯦꯠ ꯇꯥꯏꯗꯅ ꯐꯣꯔꯒ ꯇꯨ ꯑꯅꯤꯒ ꯑꯗꯣ ꯑꯣꯒꯁꯀꯤ ꯑꯦꯠ -ꯑꯦꯠꯇꯨꯒ ꯑꯍꯨꯝ ꯗꯨꯒꯄꯨꯂꯞ ꯑꯦꯠ- ꯑꯦꯠ- ꯑꯦꯠ ꯇꯥꯕꯗꯣ ꯑꯗꯨꯒꯤ ꯍꯟꯗꯛꯀꯤꯅ ꯑꯃꯨꯛ ꯀꯩꯅꯣ ꯇꯥꯏꯗꯅ ꯇꯦꯟ ꯑ ꯑꯣꯛꯇꯣꯕꯔꯗꯒꯨꯝꯕ ꯇꯧꯋꯦ ꯎꯝ
ꯑꯥ ꯑꯣ ꯑꯗꯨꯗꯣ ꯑꯣ ꯆꯞ- ꯆꯞ -ꯆꯞ ꯃꯥꯟꯅꯕ ꯇꯥꯕꯗꯅꯤꯅꯦ ꯍꯣ ꯑꯗꯨꯗꯤ ꯄꯦꯟ ꯑꯦꯠ ꯑꯣꯏꯗꯤ ꯑꯥ ꯇꯦꯟ- ꯇꯦꯟ ꯇꯦꯟꯇꯤ ꯇꯦꯟ ꯇꯥꯕꯅꯤꯅ ꯍꯧ ꯇꯧꯒꯦ ꯍꯥꯏꯔ ꯀꯅꯦꯁꯨ ꯍꯌꯦꯡ
ꯀꯩꯅꯣ ꯇꯧꯏꯀꯣ ꯃꯈꯣꯟ ꯑꯇꯣꯞꯄ
ꯑꯩꯈꯣꯏ ꯃꯣꯃꯣ ꯂꯩꯌꯦ ꯃꯥꯅ ꯐꯦꯟ ꯊꯥꯔꯛꯄ
ꯎꯝ
ꯀꯌꯥ ꯍꯣꯡꯅ ꯌꯨꯝꯗ ꯇꯥꯕꯣ
ꯑꯪ ꯈꯔ -ꯈꯔ ꯇꯥꯏ ꯃꯌꯥꯝ ꯑꯃ ꯁꯦꯡꯐꯥꯠꯇꯕꯤꯗ ꯇꯥꯕꯗꯣ ꯅꯤꯡ ꯒ ꯅꯍꯥꯟ ꯑꯃꯨꯛ ꯑꯦꯕꯥꯅꯤ ꯁꯤꯒꯤ ꯁꯤꯅ ꯑꯍꯥꯟꯕ ꯇꯧꯔꯀꯥꯟꯗ ꯅꯪꯅ ꯍꯤꯗꯥꯛꯀꯤ ꯋꯥꯔꯤ ꯇꯝꯗ꯭ꯔ ꯑꯩꯉꯣꯟꯗ ꯑꯗꯨꯏꯗꯤꯅꯦ ꯌꯥꯗꯩꯗꯣ
ꯀꯔꯤ ꯍꯤꯗꯥꯛ
ꯑꯩꯅ ꯁꯤꯁꯤꯒꯤ ꯅꯝꯕꯔꯁꯤꯒꯤ ꯑꯍꯥꯟꯕ ꯇꯧꯔꯀꯥꯟꯗꯣ ꯑꯩꯅ ꯍꯥꯏꯗ꯭ꯔꯣ ꯌꯥꯝ ꯐꯖꯩ ꯈꯣꯠꯂꯦ ꯍꯥꯏꯔꯒ ꯅꯪꯅ ꯋꯥꯔꯤ ꯂꯤꯔꯛꯏꯗꯅ ꯑꯗꯨꯏꯗꯣ ꯌꯥꯒꯤꯗꯦꯕ
ꯑ ꯑꯩ ꯀꯔꯤ ꯋꯥꯔꯤ ꯁꯥꯕꯅꯣ ꯑꯩ ꯀꯔꯤ ꯋꯥꯔꯤ ꯁꯥꯕꯗ ꯈꯪꯗꯦ ꯑꯗꯨꯗꯨꯅ ꯍꯤꯗꯥꯛ ꯍꯥꯏꯗꯨꯕꯨ ꯑꯩ ꯑꯃꯨꯛ ꯁꯤꯡꯗꯔꯦ ꯀꯣꯟꯅ ꯍꯥꯏꯔꯒꯦ ꯌꯥꯔꯦ
ꯎꯝ ꯀꯣꯟꯅ ꯍꯥꯏꯔꯒꯦ ꯊꯥ ꯌꯥꯝ ꯐꯖꯩꯌꯦ ꯉꯁꯤꯁꯨ ꯑꯩ ꯉꯁꯥꯏ ꯑꯗꯨꯝ ꯌꯦꯡꯉꯤꯅꯦ ꯑꯪ ꯉꯁꯥꯏ ꯍꯧꯖꯤꯛꯄꯨꯗꯤ ꯃꯊꯛꯇ ꯐꯖꯅ ꯂꯩꯔꯦꯗꯅ
ꯑ ꯍꯥꯏꯗꯤ ꯀꯩꯅꯣ ꯇꯧꯋ ꯅ ꯁꯨꯝ ꯄꯨꯔꯅꯤꯃꯥꯒꯤ ꯊꯥꯖ ꯍꯥꯏꯕ ꯋꯥꯅꯦꯕ ꯑꯩꯗꯤ ꯇꯔꯥꯃꯔꯤꯅꯤꯒꯨ ꯊꯥ ꯁꯤꯗꯅ ꯍꯦꯟꯅ ꯄꯥꯝ
ꯎꯝ ꯑꯩꯗꯤ ꯊꯥ ꯃꯄꯨꯡ ꯐꯥꯕꯗꯤ ꯃꯆꯦꯠ ꯊꯣꯛꯄꯅꯦꯅ ꯐꯖꯩ
ꯑꯩꯗꯤꯅꯦ ꯑꯩꯗꯤ ꯍꯣꯏ ꯑꯩ ꯐꯖꯩ ꯑꯩꯗꯤꯅꯦ ꯑꯩꯅ ꯈ꯭ꯋꯥꯏ ꯄꯥꯝꯕ ꯊꯥ ꯃꯑꯣꯡ ꯍꯥꯏꯇꯥꯥꯔꯗꯤꯅꯦ ꯊꯥꯁꯤ ꯑꯣꯏꯔꯝꯗꯥꯏꯒꯤꯅꯦ ꯁꯨꯝ ꯁꯨꯝ ꯁꯨꯝ ꯁꯨꯝ ꯄꯤꯛꯁꯤꯜꯂꯛꯄ ꯄꯒꯤ ꯌꯥꯝ ꯄꯤꯛꯅ ꯑꯃ ꯑ ꯃꯍꯥꯗꯦꯕꯒꯤ ꯃꯀꯣꯛꯇ ꯊꯦꯠꯄꯒꯤ ꯄꯤ ꯄꯤꯛꯄꯒꯤ ꯆꯥꯡꯗ ꯂꯩꯔꯛꯄꯗꯣ
ꯎꯝ
ꯌꯥꯝ ꯄꯤꯛꯅ ꯃꯩ ꯑꯃꯝꯇꯒ ꯆꯤꯡꯕ ꯃꯥꯜꯂꯒ ꯑꯗꯗꯤ ꯌꯥꯝ ꯄꯝꯃꯦ ꯑꯩꯗꯤ
ꯎꯝ ꯑꯩꯁꯨ ꯑꯗꯨꯅ ꯍꯦꯜꯂꯤ ꯐꯖꯕ
ꯎꯝ ꯑꯩꯒꯤꯁꯤꯁꯤꯅ ꯈ꯭ꯋꯥꯏ ꯄꯥꯝꯃꯦꯕ ꯍꯣꯏ ꯍꯣꯏ ꯂꯩ ꯑꯗꯣ ꯍꯣꯏ ꯃꯆꯦꯠ ꯃꯆꯦꯠ ꯃꯆꯦꯠ ꯃꯆꯥꯒꯨꯝꯕ ꯄꯥꯝꯕꯁꯦ ꯐꯠꯇꯦ ꯑꯗꯨꯅ ꯃꯄꯨꯡ ꯃꯄꯨꯡ ꯄꯥꯝꯕꯗ ꯃꯁ ꯑꯩꯅ ꯁꯨꯝ ꯄꯣꯇꯥꯁꯣ ꯄꯇꯥꯁꯣ ꯎꯝ ꯄꯇꯁꯣ ꯁꯤ ꯄꯣ ꯐꯖꯩ ꯄꯤꯛꯏ ꯄꯤꯛꯁꯨ ꯄꯤꯛꯏ ꯌꯥꯝ ꯅꯨꯡꯁꯤꯒꯦ ꯍꯥꯏꯕꯁꯨ ꯂꯩꯇ꯭ꯔꯥ ꯑꯗꯨꯒꯨꯝꯕꯁꯦ
ꯎꯝ ꯑꯣ ꯐꯪꯗꯕꯩꯅꯤ ꯃꯄꯣꯝ ꯄꯥꯝꯃꯤꯗ ꯑꯩꯕꯨꯗꯤ ꯀꯩꯅꯣꯗꯣ ꯁꯨꯝ ꯀꯥꯂꯦꯟ ꯊꯥꯒꯨꯝꯕ ꯍꯧꯒꯠꯂꯛꯄꯩ ꯇꯝꯗꯣ ꯒꯨꯜ ꯃꯣꯍꫭꯔ ꯈꯔ ꯈꯔ ꯁꯥꯠꯂꯛꯄꯩ ꯃꯇꯝꯗꯣ
ꯑꯥ
ꯊꯥꯁꯦ ꯅꯨꯃꯤꯗꯥꯡ ꯋꯥꯏꯔꯝꯗ ꯊꯣꯛꯂꯛꯄ ꯑꯃ ꯂꯩꯗꯅ
ꯎꯝ ꯎꯝ ꯎꯝ ꯂꯩꯕꯅꯤ ꯈꯔ ꯉꯟꯅ ꯑ ꯉꯟꯅ ꯊꯣꯛꯧꯇꯣꯂꯛꯄꯗꯣ ꯍꯥꯏꯗꯤ ꯑꯇ ꯒꯗꯣ ꯈꯤꯇꯪ ꯁꯪꯕꯥꯅꯔꯤ ꯀꯥꯟꯗ ꯊꯛꯂꯛꯄꯗꯣ ꯊꯥꯗ ꯏꯉꯧ ꯉꯧꯔꯒ ꯌꯥꯝꯖꯕ
ꯌꯥꯝ ꯐꯖꯕꯅꯦ ꯍꯥꯏꯕ ꯒꯨꯜ ꯃꯣꯍꯣꯔ ꯁꯥꯠꯄꯒꯤ ꯃꯊꯛ ꯑꯗ ꯏꯄꯥꯗꯒ ꯂꯩꯔꯀꯥꯟꯗ ꯀꯣ ꯆꯝ
ꯎꯝ ꯎꯝ ꯎꯝ ꯈꯪꯗꯦ ꯌꯥꯝ ꯐꯁꯦ
ꯃꯣꯏꯁꯨ ꯑꯗꯨꯝ ꯐꯖꯕ ꯑꯃꯃꯝ ꯂꯩꯕꯖꯥꯠꯅꯦ ꯅꯣꯡꯉꯥꯜꯂꯝꯗꯥꯏꯗ ꯊꯣꯛꯄꯁꯨ ꯐꯖꯕꯅꯦ ꯎꯝ ꯎꯝ ꯅꯣꯡꯉꯥꯜꯂꯝꯗꯥꯏꯗꯅꯦ ꯁꯖꯤꯛ ꯊꯕꯥꯒ ꯊꯣꯛꯄꯗꯣ
ꯑ ꯑ ꯌꯥꯝ ꯐꯖꯕꯅꯦ ꯑꯗꯨ ꯀꯜꯂꯪꯉꯒꯅꯤ ꯈꯃꯜ ꯃꯇꯣꯝꯇ ꯑ ꯃꯇꯣꯝꯇ ꯏꯔꯨ ꯂꯨꯅ ꯊꯣꯛꯄꯗꯣ ꯌꯥꯝ ꯐꯖꯩ
ꯎꯝ ꯑꯗꯨ ꯎ ꯄꯨꯅꯤꯡꯕ ꯎꯕ ꯐꯪꯈꯤꯗꯕ ꯑꯃ ꯂꯩ ꯅꯤꯡꯊꯧ ꯇꯨꯔꯦꯜꯗꯣ ꯅꯍꯥꯟꯋꯥꯏꯗꯤ ꯌꯥꯝ ꯐꯖꯅ ꯂꯩ ꯍꯥꯏꯌꯦꯕꯀꯣ ꯑꯩꯁꯨ ꯎꯕꯨꯗꯤ
ꯀ ꯀ꯭ꯂꯥꯁ ꯀꯩꯅꯣ ꯀꯥꯒꯥꯟꯗ ꯀ ꯀ꯭ꯂꯥꯁ ꯅꯤꯄꯥꯟ ꯀ ꯀ꯭ꯂꯥꯁ ꯇꯔꯨꯛ ꯀꯥ ꯀꯥꯟꯗꯣ
ꯎꯝ
ꯑꯗꯨꯗꯅꯦ ꯑꯩꯈꯣꯏꯒꯤ ꯁꯣꯁꯦꯜ ꯁꯥꯏꯟꯁ ꯇꯥꯛꯄ ꯑꯣꯖꯥꯗꯨꯅꯅꯦ ꯑꯗꯨꯗ ꯃꯇꯦꯛ ꯌꯥꯎꯕꯅꯦꯕ ꯈꯪꯕ ꯈꯣꯡꯖꯣꯝ ꯅꯨꯕꯤꯒ ꯍꯥꯏꯔꯒ ꯑꯗꯨꯖꯨꯃꯥꯅ ꯇꯥꯈ꯭ꯔꯦꯕ ꯑꯗꯨꯗꯁꯨ ꯑꯃꯨꯛ ꯑꯗꯨꯒꯤꯅꯅꯦ ꯑꯩꯗꫭ ꯑꯗꯨꯝ ꯍꯜꯂꯛꯑꯒ ꯅꯨꯡꯇꯤ ꯑꯗꯨꯝ ꯅꯨꯃꯤꯗꯥꯡ ꯈꯨꯗꯤꯡꯒꯤ ꯌꯦꯡꯗꯣꯏꯅꯤ ꯍ ꯁꯠ ꯇꯥꯛꯈꯤꯕꯒ ꯑꯗꯨꯝ ꯍꯥꯏꯔ ꯂꯩ ꯊꯑꯣꯏꯒꯤ ꯂꯥꯏꯔꯤꯛ ꯑꯣꯏꯅ ꯌꯦꯡꯉꯨ ꯍꯥꯏꯔꯕꯗꯤ ꯀꯩꯁꯨ ꯌꯦꯡꯉꯨꯕ ꯑꯗꯨꯏꯗꯣ
ꯎꯝ ꯄꯠ ꯄꯠ ꯇꯠꯀꯨꯝ ꯇꯧꯋꯦ ꯇꯧꯕ꯭ꯔꯥ ꯅꯪꯉꯣꯟꯗ
ꯇꯥꯕ꯭ꯔ
ꯎꯝ ꯇꯥꯔꯛꯑꯦ ꯑꯃ
ꯀꯔꯆꯄꯦ ꯂꯩꯇꯕ꯭ꯔꯥ ꯅꯪꯒꯤꯅ ꯅꯨꯡꯉꯥꯏꯇꯕ꯭ꯔꯥ ꯈꯪꯗ꯭ꯔꯦ
ꯎꯝ ꯍꯧꯖꯤꯛꯀꯤꯗꯨꯁꯨ ꯕꯔꯥ ꯕꯔꯥ ꯇꯜꯂꯦ
ꯑ ꯋꯥꯥꯛꯃ ꯍꯥꯏꯥꯏꯇꯦ
ꯎꯝ ꯇꯥꯗꯤ ꯇꯥꯏ ꯇꯠꯂꯤ ꯇꯠꯂꯤ ꯇꯧꯕꯗꯣ
ꯑꯥ ꯃꯉꯥꯥꯎꯁꯨ ꯑꯗꯨꯝ ꯇꯠꯂꯦ ꯑꯗꯨꯝ ꯈꯔ ꯐꯖꯅ ꯑꯗꯨꯝ ꯇꯠꯂꯦ
ꯅꯍꯥꯟꯋꯥꯏꯗꯤꯀꯣ ꯌꯥꯝ ꯆꯥꯎꯅ ꯂꯩꯑꯦ ꯑꯁꯦꯡꯅ ꯂꯩꯑꯦ ꯍꯥꯏꯌꯦ ꯍꯧꯖꯤꯛ ꯁꯤ ꯎꯗ꯭ꯔꯦꯀꯣ ꯐꯖꯅ
ꯎꯗ꯭ꯔꯦ ꯍꯧꯖꯤꯛꯀ ꯍꯧꯖꯤꯛꯀꯥ ꯑꯃꯨꯛ ꯈꯔ ꯐꯖꯅ ꯎꯈꯤꯗ꯭ꯔꯒꯨꯝꯇ ꯀꯣ ꯑꯩꯈꯣꯏꯅ ꯑꯃꯨꯛ ꯈꯤꯇꯪ ꯑꯗꯨꯏ ꯃꯇꯝꯗꯨꯗꯗꯤ ꯌꯥꯝ ꯐꯖꯅ ꯎꯔꯤꯕꯅꯦꯕ
ꯍꯣꯏ ꯃꯇꯝꯗꯣ ꯈꯔ ꯉꯜꯗꯦ ꯗꯨꯀꯥꯟꯗꯅ
ꯇꯥꯕꯣ
ꯎꯝ ꯇꯥꯔꯦ ꯀꯥ ꯀꯥ
ꯇꯗꯠꯇ꯭ꯔ
ꯄꯄꯥ ꯇꯠꯂꯦ
ꯍ ꯌꯧꯔꯣ ꯀꯅꯣ ꯍꯗ ꯂꯣꯏꯔꯗ ꯈꯔ ꯈꯔ ꯅꯨꯡꯉꯥꯏꯔꯛꯑꯦ ꯇꯥꯔꯛꯑꯦ
ꯎꯝ
ꯅꯨꯡꯉꯣꯏ ꯌꯥꯥꯛ ꯎ ꯇ ꯆꯠꯇ꯭ꯔꯦ ꯑꯃꯨꯛ ꯑꯃꯨꯛ ꯌꯥꯎꯕꯅꯦꯕ ꯁꯨꯃꯥꯏꯅ ꯇꯧꯕ
ꯎꯝ ꯁꯨꯝꯅꯦ ꯅꯣꯡ ꯎꯝ ꯅꯣꯡꯒ ꯁꯨꯝ ꯃꯪꯉꯨꯔꯦꯗꯅ ꯑꯌꯨꯛ ꯨꯝꯕꯗ ꯑꯗꯣ ꯅꯨꯡꯊꯤꯜꯁꯤꯗ ꯐꯖꯅ ꯐꯖ ꯅꯨꯡꯁꯤꯠꯁꯨ ꯊꯣꯛꯑꯒ ꯅꯨꯃꯤꯗꯥꯡ ꯋꯥꯏꯔꯝ ꯅꯨꯡꯁꯥ ꯁꯥꯔꯛꯄ ꯑꯃ ꯂꯩꯗꯅ
ꯑꯥ
ꯑꯗꯨ ꯌꯥꯝ ꯐꯖꯕꯅꯦ ꯅꯨꯃꯤꯗꯥꯡꯗꯁꯨ
ꯐꯖꯥꯎꯅꯤ ꯃꯒꯣ ꯑꯗꯨꯒ ꯍꯣꯏ ꯑꯗꯨꯒꯅꯦ ꯅꯨꯃꯤꯗꯥꯡ ꯋꯥꯏꯔꯝꯗꯣ ꯑꯗꯨꯃꯥꯏꯅ ꯑꯃꯨꯛꯁꯨ ꯅꯣꯡꯒ ꯁꯨꯝ ꯆꯨꯈ꯭ꯔꯒꯅꯦ ꯑꯩꯈꯣꯏꯒꯤ ꯀꯣꯏꯂꯥꯁ ꯁꯣꯔꯛꯀꯁꯦ ꯑꯃꯨꯛꯁꯨ ꯃꯨꯛꯁꯨꯛꯨꯔ ꯅꯣꯡ ꯆꯨꯈꯤꯕ ꯌꯥꯝ ꯁꯣꯛ ꯁꯣꯛ ꯂꯥꯎ ꯃꯩ ꯆꯨꯈꯤꯕ ꯅꯠꯇꯕ ꯀꯣꯏꯂꯥꯁꯦ ꯈꯛꯇ ꯑꯗꯨꯝ ꯑ ꯑꯗꯨꯏ ꯂ ꯈꯣꯡ ꯈꯨꯠꯀꯁꯨ ꯑꯗꯨꯝ ꯆꯠꯄꯗꯅꯦ ꯂꯣꯏ ꯂꯊꯣꯛꯄ ꯐꯅꯤꯉꯣ ꯌꯥꯝ ꯐꯖ ꯊꯣꯛꯄꯗꯣ ꯑꯣꯏꯔꯨꯅꯦꯕ ꯎꯝ ꯋꯥꯈꯜꯗ ꯌꯥꯝ ꯅꯨꯡꯉꯥꯏ ꯑꯗꯨꯃꯥꯏꯅ ꯇꯧꯕꯗꯨꯅ ꯍꯦꯟꯅ ꯏꯛ ꯏ ꯂꯥꯎꯒꯅꯦ ꯑꯣ
ꯎꯝ ꯁꯨꯝ ꯍꯧꯖꯤꯛ ꯁꯤꯗꯤ ꯊꯣꯏꯅ ꯎꯗ꯭ꯔꯦ ꯅꯠꯇ꯭ꯔꯥ ꯃꯩ ꯃꯨꯠꯂꯁꯨ ꯊꯥꯕꯜ ꯐꯕ ꯀꯥꯏꯁꯦ ꯑꯗꯨꯝ ꯃꯩꯁꯨ ꯃꯩ ꯃꯨꯠ ꯈ꯭ꯔꯁꯨ ꯉꯥꯡꯕꯤ ꯂꯣꯏ ꯊꯥꯅꯔꯕꯅꯤꯅ
ꯊꯥꯡꯅꯔꯦ ꯑꯥꯎ ꯐꯖꯤꯗꯦ ꯍꯝꯕ
ꯃꯦꯔꯥꯒꯤ ꯃꯇꯝꯁꯤꯀꯣ ꯂꯥꯞꯅ ꯎꯒ ꯍꯧꯕꯁ ꯏꯁꯦꯡ ꯁꯦꯡꯅ ꯎꯏ ꯍꯥꯏꯌꯦꯕ ꯑ
ꯎꯝ ꯎꯝ ꯌꯥꯝ ꯐꯖꯕꯗꯣ ꯃꯞ ꯃꯥꯟꯅꯗ꯭ꯔꯦꯗ ꯍꯥꯏꯗꯤ ꯑꯗꯨꯅꯤ ꯍꯥꯏꯅꯔꯤꯁꯦ ꯆꯥꯎꯈꯠꯂꯛꯄꯩ ꯃꯇꯨꯡ ꯏꯟꯅ ꯑꯑꯣꯟ ꯑꯣꯣꯟꯕ ꯀꯌꯥ ꯑꯃ ꯁꯤꯁꯤꯅ ꯍꯥꯏꯗꯤ ꯍꯧꯒꯠꯂꯛꯏꯕ ꯅꯍꯥꯔꯣꯜ ꯃꯈ ꯀꯩꯁꯤꯗꯤ ꯐꯖꯕ ꯍꯥꯏꯗꯤ ꯃꯍꯧꯁꯥꯒꯤ ꯑꯣꯏꯕ ꯐꯖꯕ ꯀꯌꯥꯃꯨꯛ ꯎꯕ ꯐꯪꯗ꯭ꯔꯕꯅꯦꯕ ꯑꯩꯈꯣꯏꯐꯧ ꯈꯔꯌꯥꯝ ꯎ ꯐꯪꯗ꯭ꯔꯦ ꯅꯠꯇ꯭ꯔꯥ ꯅꯍꯥꯟꯋꯥꯏ ꯑꯩꯈꯣꯏ ꯏꯕꯣꯛꯈꯣꯏ ꯏꯄꯨ ꯍꯣꯏ ꯑꯗꯨꯅꯤ ꯑꯩ ꯃꯊꯪ ꯍꯧꯥꯎꯖꯤ ꯍꯧꯖꯤꯛꯇ ꯄꯣꯛꯄꯗ ꯉꯥꯏꯔꯤꯕ ꯃꯇꯨꯡ ꯄꯔꯛꯀꯗꯣꯏꯔꯤꯕ ꯑꯉꯥꯡ ꯃꯈꯩꯁꯤꯅ ꯑꯃꯨꯛꯀ ꯍꯦꯟꯅ ꯍꯦꯟꯅꯗꯣꯏꯅꯤ
ꯎꯝ ꯃꯣꯏꯗꯤ ꯁꯨꯝ ꯄꯨꯂꯞ ꯄꯨꯂꯞ ꯁꯥꯟꯅꯕ ꯍꯥꯏꯗꯨ ꯀꯩꯨꯛ ꯈꯪꯕ ꯅꯠꯇ꯭ꯔꯦ
ꯍꯧꯖꯤꯛꯇꯤ ꯄꯣꯛꯄꯗꯒꯤ ꯐꯣꯟ ꯌꯦꯡꯍꯜꯂꯦ ꯑꯩꯈꯣꯏꯗꯤ ꯅꯍꯥꯟꯋꯥꯏ ꯌꯥꯝ ꯁꯥꯟꯅꯔꯛꯑꯦꯗꯅ ꯑꯗꯨ ꯍꯥꯏꯔꯨꯔꯔꯤꯀꯣ ꯌꯨꯝꯗꯒ ꯍꯟꯖꯤꯟꯉꯦ ꯈꯪꯗꯒ ꯑꯩ ꯀꯩꯊꯦꯜ ꯀꯥꯕꯤ ꯁꯥꯟꯅꯕꯒꯤ
ꯃꯣꯏꯗꯤ ꯃꯔꯣꯟ ꯊꯣꯛꯄꯁꯨ ꯌꯥꯝ ꯋꯥꯠꯂꯦ ꯑꯉꯥꯡꯈꯩꯁꯦ ꯍꯧꯖꯤꯛ ꯐꯣꯟ ꯁꯨꯝ ꯌꯦꯡꯈꯤꯕ ꯌꯥꯏ ꯃꯔꯣꯟ ꯊꯣꯛꯄꯗ ꯎꯝ ꯁꯦꯡꯅ ꯊꯣꯛꯇꯕ
ꯎꯝ ꯑꯗꯦ ꯑꯔ ꯍꯣꯏ ꯂꯣꯏꯅꯕꯁꯤꯁꯨ ꯌꯥꯝ ꯋꯥꯠꯂꯦ ꯑꯗꯨꯗꯨꯅꯅꯦ ꯀꯩ ꯍꯥꯏꯅꯤ ꯂꯣꯟ ꯐꯖꯕꯁꯦ ꯑꯝꯇ ꯈꯪꯗ꯭ꯔꯦꯕ
ꯑꯪ ꯈꯪꯗ꯭ꯔꯦ ꯍꯤꯟꯗꯤꯒꯨꯝꯕꯅ ꯍꯥꯟꯅ ꯍꯩꯕ ꯍꯦꯜꯂꯦ
ꯍꯦꯟꯅ ꯍꯦꯂ ꯃꯇꯝꯁꯦ ꯄꯨꯔꯥ ꯑꯣꯜꯂꯦ
ꯎꯝ
ꯐꯔꯦ ꯐꯔꯦ ꯊꯝꯃꯁꯤꯀꯣ ꯑꯥ ꯑꯥ ꯊꯝꯃꯁꯤꯀꯣ
ꯎꯝ ꯎꯝ